ꯅꯩꯔꯦ ꯍꯦ
ꯅꯧꯂ ꯀꯅꯒ ꯍꯥ ꯁꯛꯇꯒ ꯑꯩ ꯆꯥꯁꯤꯔꯣ
ꯍꯩ ꯍꯥꯏꯔꯣ
ꯎꯝ
ꯍꯩ ꯍꯩ ꯆꯥꯒꯦꯔꯣ ꯍꯥꯏꯔꯣ ꯁꯤ ꯆꯥꯒꯦꯔꯣ ꯍꯥꯏꯕ꯭ꯔꯣ
ꯑꯩ ꯆꯠꯅꯤꯡꯕ꯭ꯔꯕ
ꯍꯩ ꯑꯩꯈꯣꯏꯗꯁꯨ ꯍꯩ ꯌꯥꯝ ꯂꯩꯌꯦ ꯀꯩ ꯍꯥꯏꯩꯅꯣ ꯍꯥꯏꯩꯅꯧꯅꯣ ꯍꯩꯅꯧꯂꯣ ꯍꯩꯃꯥꯡꯂꯣ ꯍꯩ ꯊꯨꯝꯂꯣ ꯍꯩꯁꯤꯜꯂꯣ ꯀꯔꯤ ꯍꯩꯅꯣ
ꯑꯩ ꯍꯩ ꯍꯩ ꯍ ꯍꯩꯪ ꯍꯩꯪ ꯍꯩꯪ ꯍꯥꯏꯕ ꯀ ꯍꯥꯏꯕ
ꯍꯩꯌꯅꯨꯡꯁꯨ ꯂꯩꯕ꯭ꯔꯣ
ꯎꯝ
ꯍꯩꯅꯨꯡ ꯂꯩꯕ꯭ꯔꯣꯕ ꯄꯨꯜꯂꯒ ꯊꯝꯕ ꯄꯨꯜꯂꯒ ꯊꯝꯕ ꯀꯔꯤ ꯍꯥꯏꯩꯅꯣ
ꯆꯤꯅꯤꯒ ꯐꯨꯠꯂꯒ ꯊꯝꯕꯗꯣ
ꯑꯣ ꯑꯍꯥꯎꯕꯗꯨ꯭ꯔꯣ ꯀꯣꯔꯣꯅꯥ ꯥꯏꯔꯁꯀꯤ ꯃꯥꯔ ꯃꯗꯔꯣ
ꯍꯣꯏ
ꯑꯣ ꯑꯗꯨꯁꯨ ꯊꯨꯝꯃꯜꯂꯁꯨ ꯆꯥꯕ ꯀꯤꯅꯦ ꯆꯁ
ꯇꯨꯝꯗꯕꯅꯦ ꯑꯦꯒꯤꯇꯤꯟ
ꯑꯁ ꯊꯥꯁꯤꯗꯤ ꯐꯥꯖꯔꯤꯦ ꯊꯥ ꯃꯉꯥꯟ
ꯊꯥ ꯃꯉꯥꯜ ꯊꯣꯛꯄ꯭ꯔꯥ
ꯀꯩꯗꯧꯔꯝꯃꯤꯅꯣ ꯅꯪ ꯇꯨꯝꯃꯒ ꯑꯃꯨꯛ ꯃꯦꯀꯞ ꯊꯣꯛꯂꯛꯏꯔꯣ ꯀꯃꯥꯏꯅ ꯇꯧꯔꯤꯅꯤ
ꯂꯣꯏꯔꯦ ꯑꯩꯁꯨ
ꯑꯥ ꯑꯩꯁ ꯂꯨꯖꯔꯦ ꯑ ꯅꯨꯡꯉꯥꯏꯔꯦ
ꯂꯨꯗꯕ ꯍꯦꯛ ꯂꯣꯏꯕꯒꯅꯤ ꯅꯪꯉꯣꯟꯗ ꯃꯦꯁꯦꯁ ꯊꯥꯔꯛꯄꯅꯦꯅ
ꯑꯆꯥ ꯑꯆꯥ ꯅꯨꯡꯉꯥꯏꯃꯅꯦ ꯂꯨꯖꯕꯁꯦ ꯍꯧꯖꯤꯛ ꯌꯥ ꯉꯁꯥꯏ ꯉꯥꯏꯒꯤ ꯁꯥꯃꯟꯗꯅ ꯑꯣꯝ ꯆꯥꯡꯅꯗꯅ ꯍꯨꯃꯥꯡꯒꯁ ꯇꯞ ꯇꯞ ꯂꯥꯎꯔꯕꯅꯤ ꯁꯥꯥꯁꯦ ꯌꯥꯈ꯭ꯔꯕꯅꯤ
ꯑꯦ ꯃꯈ ꯃꯈꯥꯗ ꯍꯧꯗꯤ ꯀ ꯅꯣ ꯏꯅ ꯏꯥꯁꯦ ꯇꯦꯛ ꯇꯦꯛ ꯂꯥꯔ ꯌꯥꯝ ꯐ꯭ꯔꯦꯁ ꯑꯣꯏꯅ ꯂꯩꯔ ꯃꯄꯥꯟꯗ ꯂꯩꯕꯗꯤ ꯌꯥꯏꯌꯦꯕꯨ ꯀꯥꯡ ꯌꯥꯝꯃꯦ ꯍꯧꯖꯤꯛꯀꯥꯟ
ꯀꯥꯡꯁꯨ ꯌꯥꯝꯃꯦ ꯀꯥꯡ ꯍꯣꯃ ꯐꯤ ꯐꯗꯤꯅ ꯍꯣꯃ ꯍꯣꯃ ꯂꯩꯅꯤ
ꯍꯧꯖꯤꯛꯀꯥꯟ ꯅꯣꯏ ꯀꯗꯥꯥꯏꯗꯅꯣ ꯅꯣꯏ ꯃꯐꯝ ꯅꯣꯏ ꯍꯥꯟꯅꯩ ꯃꯐꯝꯗꯨꯣ ꯂꯩꯇ꯭ꯔꯦꯕꯀꯣ ꯑꯗꯨꯒ
ꯃꯐꯝꯗꯨ ꯂꯩꯇ꯭ꯔꯦ ꯑ ꯀꯩꯅꯗ ꯃꯇꯥꯏꯗ ꯂꯩꯔꯦ
ꯑꯩꯈꯣꯏ ꯅꯍꯥꯟ ꯒꯅꯤꯒꯤ ꯀꯩꯅꯣꯒꯤ ꯃꯅꯤꯡ ꯂꯣꯝꯕꯒꯤꯗꯣ ꯈꯪꯉꯦ ꯈꯪꯉꯦ ꯅꯍꯥꯟ ꯑꯩꯈꯣꯏꯅ ꯐꯥꯔꯃꯥꯁꯤ ꯄꯔꯦꯡꯗꯣ
ꯍꯣꯏ ꯍꯣꯏ
ꯄꯞ ꯆꯥꯕꯗ ꯍꯥꯎꯏꯤꯅꯦ ꯑꯗꯨ ꯑꯗꯨꯒꯤꯗꯣ ꯄꯞ ꯆꯥꯕꯗ ꯍꯥꯎꯋꯤꯅꯦ
ꯍꯣꯏ ꯍꯥꯎꯕꯅꯦ ꯍꯥꯎꯕꯅꯦ ꯄꯞꯇꯨ ꯇꯥꯡꯕꯅꯦ
ꯈꯪꯗ꯭ꯔꯦ ꯀꯌꯥ ꯀꯌꯥ ꯄꯤꯕꯅꯣ ꯃꯣꯏ ꯄꯩꯁꯥ ꯄꯥꯏꯕꯁꯤꯡꯅꯖꯤ ꯄꯦ ꯇꯧꯔꯒ ꯀꯩꯅꯣ ꯇꯧꯅꯈ꯭ꯔꯕꯅꯦ ꯑꯩꯗꯤ ꯆꯥꯕꯗꯗꯤ ꯑꯩꯗꯤ ꯃꯇꯦꯡ ꯄꯥꯡꯈ꯭ꯔꯦ
ꯑ ꯆꯥꯕꯗꯤ ꯃꯇꯦꯡ ꯄꯥꯡꯈ꯭ꯔꯦ ꯖꯤꯄꯤꯤ ꯀꯥꯕꯨꯗꯤ ꯃꯇꯦꯡ ꯄꯥꯡꯗ꯭ꯔꯦꯕ
ꯑꯁ ꯑꯗꯨꯗ ꯃꯇꯦꯡ ꯄꯥꯡꯕꯤ ꯌꯥꯕꯖꯥꯅꯠꯇꯤꯍ ꯅꯦꯠ ꯅꯦꯠꯁꯦ ꯂꯣꯏ ꯀꯈꯤꯕꯅꯤꯅꯦ ꯑꯗꯨꯒꯤ ꯃꯇꯝꯗꯣ
ꯅ ꯄꯩꯁꯥ ꯄꯤꯕ ꯃꯇꯝꯗ ꯅꯦꯟ ꯂꯣꯏꯕꯅꯦꯕ
ꯎ ꯂꯩ ꯋꯥꯅꯦꯏ ꯐꯣꯟꯗ
ꯑꯩꯁꯨ ꯑꯩ ꯑꯩꯒꯤ ꯐꯣꯟ ꯑꯗꯨꯃꯥꯏꯅ ꯇꯧꯔꯗꯤ ꯐꯔ ꯇꯅꯦ ꯑꯁ ꯅꯪꯒꯤ ꯐꯣꯟꯁꯤꯗꯤ ꯄꯨꯔꯥ ꯃꯩ ꯆꯠꯂꯦ ꯑꯗꯨꯗꯤ ꯄꯩꯁꯥ ꯄꯩꯁꯥ ꯀꯥꯞꯄ ꯃꯇꯝꯗꯅ ꯀꯔꯤꯌꯥ ꯍꯣꯏꯣꯏ
ꯁꯦꯠꯇꯤꯡꯗ ꯇꯥꯛꯂ ꯆꯪꯉꯣ ꯑꯗꯨꯒ ꯅꯦꯠꯋꯔꯛ ꯁꯦꯠꯇꯤꯡꯗ ꯆꯪꯉ ꯇꯨ ꯖꯤꯗ ꯊꯝꯈ꯭ꯔꯣ
ꯌꯥꯏꯅꯦ ꯑ
ꯃꯤ ꯈꯔ ꯌꯥꯝ ꯆꯠꯂꯗꯤ ꯑꯗꯨꯃꯥꯏ ꯃꯤ ꯈꯔ ꯌꯥꯝ ꯆꯠꯂꯗꯤ ꯑꯗꯨꯃꯥꯏꯅ ꯇꯧ
ꯑꯗꯨꯥꯏ ꯑꯗꯨꯃꯥꯏꯅ ꯇꯧꯕ ꯇꯥꯔꯦꯗꯤ ꯅꯦꯠ ꯐꯪꯗ꯭ꯔꯦ ꯅꯦꯕ ꯅꯨꯡꯉꯥꯏꯇꯦ ꯍꯥꯏꯁꯤꯜꯂꯒꯀꯣ
ꯃꯣꯏꯒꯤꯗꯤ ꯑꯗꯨꯝ ꯐꯣꯟ ꯈꯔꯥꯡꯕ ꯐꯣꯟ ꯇꯥꯡꯕꯅꯤꯅ ꯃꯣꯏꯒꯤꯗꯤ ꯑꯗꯨꯝ ꯌꯥꯕꯅꯤ ꯅꯣꯏ ꯑꯗꯨꯝ ꯌꯥꯔꯅꯤ ꯑꯩꯗꯤ ꯌꯥꯗ꯭ꯔꯦ ꯍꯥꯏ ꯑꯩꯗꯤ ꯐꯣꯟꯁꯦ ꯌꯥꯗ꯭ꯔ ꯅꯪ ꯍ ꯆꯦꯣ
ꯅꯪ ꯄꯨꯟꯗ ꯀꯨꯏꯅꯦ ꯑꯗꯨ ꯅꯅꯦ ꯑꯗꯨꯨꯝꯕ ꯀꯗ ꯀꯌꯥꯂꯇ꯭ꯔꯦꯅꯦꯣꯟ ꯅ ꯋꯥꯗꯤ ꯈ ꯈ ꯅꯍꯥꯟꯋꯥꯏꯗꯤ ꯈꯔ ꯈꯔ ꯅꯪ ꯅꯪꯒꯤ ꯀꯣꯛꯇꯣ ꯁꯤꯖꯤꯟꯅꯔꯝꯕꯅꯦ ꯑꯗꯣ ꯍꯧꯖꯤꯛꯇꯤ ꯀꯨꯏꯔꯦꯕ ꯑꯩꯈꯣꯏ ꯇꯤꯟꯅꯗꯣꯏꯁꯦ ꯑꯗꯨꯅ ꯑꯗꯨꯒꯨꯝ ꯃꯀꯣꯛꯒꯗꯤ ꯑꯩꯉꯣꯟꯗ ꯑꯝꯇ ꯂꯩꯇ꯭ꯔꯦꯅꯦ
ꯈꯔ ꯈꯠ ꯈꯔ ꯈꯠ ꯇꯧꯔꯛꯀꯅꯤ ꯑꯩꯈꯣꯏꯗꯤ
ꯌꯥꯏ ꯌꯥꯏ ꯌꯥꯏ ꯅꯪꯒꯤ ꯅꯪꯒꯤ ꯀꯣꯛꯁꯤ ꯌꯥꯏ ꯑꯩꯁꯨ ꯑꯗꯨꯝ ꯃꯊꯪꯅꯤ ꯑꯗꯨꯃꯥꯏ ꯁꯤꯖꯤꯅꯇꯥ ꯍꯥꯏꯔꯦꯗꯤ
ꯑꯩꯗꯤ ꯅꯦꯛ ꯍꯦꯛ ꯍꯦꯛ ꯌꯥꯒꯟꯗꯦꯕꯀꯣ ꯃꯤ ꯈꯔ ꯌꯥꯝ ꯄꯨꯜꯂꯗꯤ
ꯎꯝ
ꯐꯣꯟ ꯐꯣꯟ ꯇꯧꯕꯒꯤꯗꯤ ꯑꯗꯨꯝ ꯌꯥꯏ ꯅꯦꯠ ꯌꯥꯝ ꯑꯁ ꯅꯦꯠꯁꯦ ꯌꯥꯝ ꯏꯁ꯭ꯂꯣ ꯑꯣꯏꯕꯅꯦ ꯑꯩꯒꯤꯁꯦ
ꯎꯝ ꯑꯆꯥ ꯑꯆꯥ ꯑꯁꯤꯒꯤ ꯅꯪꯒꯤ ꯀꯩꯅꯣꯁꯤꯗꯤ ꯄꯨꯔꯥ ꯄꯥꯏꯊꯒꯨꯔꯦꯁ ꯑꯦꯄ꯭ꯂꯥꯏ ꯇꯧꯕꯅꯤꯅꯦ
ꯍꯣꯏ ꯅꯍꯥꯟ ꯁꯨꯃꯥꯏꯅ ꯇꯧꯕꯗꯤ ꯃꯣꯏ ꯄꯞꯁꯦ ꯍꯥꯎꯇꯤ ꯍꯥꯎꯋꯦꯕꯀꯣ ꯇꯥꯡꯉꯝꯕꯅꯦ ꯑꯩꯁꯨ ꯈꯪꯗꯦꯕ ꯇꯥꯡꯉꯃꯅꯤ ꯈꯜꯂꯦꯕ ꯍꯥꯎꯕꯅꯤꯅ ꯇꯥꯡꯉꯃꯅꯦꯕ ꯑꯗꯨꯗꯩꯗꯤ ꯑꯩꯗꯤ ꯅꯦꯠꯁꯦ ꯈꯪ ꯌꯥꯈ꯭ꯔꯦ ꯊꯗꯕ
ꯄꯥ ꯀꯨꯟ ꯀꯅꯦ
ꯑꯣ ꯀꯨꯟ ꯀꯨꯟꯂꯣ ꯑꯁ ꯇꯥꯡꯉꯤꯅꯦ ꯑꯩꯈꯣꯏ ꯃꯔꯤꯅꯦ ꯐꯣꯔꯠ ꯐꯇꯤ ꯑꯩꯠꯇꯤ ꯌꯥꯎꯔꯦ ꯑꯩꯠꯇꯤ ꯂꯩꯔꯦꯅꯦ ꯑꯗꯨꯒ ꯅꯥꯏꯟꯇꯤ ꯍꯟꯗ꯭ꯔꯦꯠ ꯇꯦꯟ ꯍꯟꯗ꯭ꯔꯦꯠ ꯇ꯭ꯋꯦꯟꯇꯤ ꯇꯥꯏꯅꯦ
ꯑꯁ ꯆꯥꯗꯨꯁꯨ ꯀꯩꯅꯣꯅꯦ ꯂꯨꯄꯥ ꯂꯨꯄꯥ ꯇꯔꯥꯃꯉꯥꯅꯦꯕ
ꯑꯗꯨꯃꯥꯏꯅ ꯑꯣꯏꯕ꯭ꯔꯥ ꯑꯗꯨꯁꯨ ꯑꯁ ꯑꯩꯠꯇꯤ ꯂꯩꯔꯦ ꯑꯗꯨ ꯑꯩꯠꯇꯤ ꯅꯥꯏꯟꯇꯤ ꯍꯟꯗ꯭ꯔꯦꯠ ꯇꯦꯟ ꯇ꯭ꯋꯦꯟꯇꯤ ꯊꯥꯔꯇꯤ ꯐꯣꯔꯇꯤ ꯑꯁ ꯑꯥ ꯌꯧꯋꯤꯅꯦ ꯑꯗꯨ ꯊꯛꯄ ꯂꯣꯏꯔꯦꯗꯅ
ꯎꯝ
ꯏꯁꯤꯡ ꯂꯧꯕ ꯆꯠꯁꯦꯅ ꯑꯃꯨꯛ ꯆꯪꯉꯦꯕꯀꯣ ꯏꯁꯤꯡꯗ ꯍꯥꯞ ꯍꯥꯞ ꯍꯥꯞ ꯕꯣꯇꯜꯗꯣ ꯑꯃꯃꯝ ꯂꯧꯔꯁꯦꯅ ꯆꯪꯉꯦ ꯑꯗꯨꯒ ꯕꯛꯀꯦꯠꯇ ꯑꯃ ꯑꯣꯏꯅ ꯇꯧꯔꯁꯦ ꯇꯧꯔꯁꯦ ꯍꯣꯏꯅꯦ ꯕꯛꯀꯦꯠꯇ ꯄꯦꯛ ꯀꯩꯅꯣ ꯇꯧꯔꯅ ꯑꯍꯥꯟꯕ ꯃꯥꯡ ꯊꯥꯏ ꯃꯤꯅ ꯄꯩꯁꯥ ꯍꯥꯟ ꯍꯥꯞꯄ ꯃꯥꯜꯂꯦꯕ
ꯎꯝ
ꯑꯗꯣ ꯑꯩꯅ ꯏꯁꯤꯡ ꯍꯦꯛ ꯄꯤꯊꯔꯑꯒ ꯄꯥꯔꯁ ꯁꯠꯇꯣꯛꯑꯦ ꯑꯩꯅ ꯁꯦꯁꯦ ꯄꯩꯁꯥ ꯂꯧꯔꯒꯂꯣ ꯍꯔꯔꯒ ꯑꯗ ꯄꯩꯁꯥ ꯃꯣꯏꯗꯤ ꯄꯩꯁꯥ ꯍꯥꯟꯅ ꯂꯧꯕꯅꯦ ꯍꯥꯏ ꯑꯣ ꯄꯤꯈ꯭ꯔꯕ ꯍꯣꯏ ꯄꯤꯈ꯭ꯔꯦ ꯄꯤꯈ꯭ꯔꯦ ꯍꯥꯏ ꯑꯁ ꯑꯗꯨꯁꯨ ꯑꯗꯨꯗꯁꯨ ꯀꯣꯛ ꯈꯤꯇꯪꯗꯤ ꯊꯥꯗꯕꯅꯦꯕ ꯑꯩꯅ
ꯎꯝ
ꯈꯪꯗꯕ ꯁꯥꯕ ꯍꯥꯏꯅꯀꯣ ꯑꯗꯨꯒꯤ ꯇꯥꯏꯃꯤꯡꯗꯨꯁꯨ ꯃꯣꯏꯅ ꯍꯥꯟꯅ ꯄꯩꯁꯥ ꯂꯧꯈ꯭ꯔꯦꯅ ꯍꯥꯏꯌꯦ ꯑꯁ ꯑꯩꯗꯤ ꯄꯩꯁꯥ ꯄꯤꯔꯒꯦꯅ ꯄꯥꯔꯁ ꯊꯣꯛ ꯂꯄꯅꯤꯅꯦ ꯂꯨꯄꯥ ꯅꯤꯐꯨꯅꯦꯕ ꯑꯗꯨꯅ ꯑꯗꯨꯝꯕꯗꯗꯤ ꯑꯩꯁꯦ ꯄꯩꯁꯥꯁꯦ ꯄꯥꯔꯁꯦꯁ ꯁꯠꯇꯣꯛꯑꯦꯕꯀꯣ ꯍꯥꯏꯗꯤ ꯖꯤ ꯆꯁꯨ ꯑꯩ ꯄꯤꯔꯒꯦꯅ ꯂꯧꯊꯣꯛꯄꯅꯦꯕ
ꯎꯝ
ꯑꯗꯨ ꯃꯣꯏꯅ ꯌꯥꯗꯕ
ꯑꯣ ꯅꯪꯒꯤ ꯀ꯭ꯔꯣꯁꯦ ꯑꯗꯨꯝ ꯌꯥꯏꯅꯦ ꯃꯔꯛ ꯃꯔꯛ ꯑꯗꯨꯗꯤ ꯑꯗꯨꯝ ꯄꯨꯟꯕ ꯌꯥꯕ ꯌꯥꯏ ꯅꯪꯁꯦ ꯅꯪ ꯅꯪꯒꯤ ꯀꯣꯛꯁꯦ ꯁꯤꯖꯤꯟꯅꯔ ꯃꯤꯉꯣꯟꯗ ꯈꯦꯠꯂ ꯈꯦꯠꯂ ꯆꯥꯗꯤ ꯄꯩꯁꯥ ꯄꯥꯏ ꯍꯥꯏꯌꯦꯕ
ꯃꯤ ꯃꯤ ꯌꯥꯝꯕ ꯀꯥꯟꯗ ꯁꯤꯖꯤꯟꯅꯕ ꯋꯥꯅꯤꯍꯦ ꯃꯤ ꯌꯥꯝꯗ꯭ꯔꯒꯗꯤ ꯌꯥꯗꯦꯍꯦ ꯑꯗꯨꯒꯤ ꯄꯣꯠꯇꯣ ꯃꯤ ꯌꯥꯝꯕ ꯀꯥꯟꯗꯗꯤ ꯃꯤ ꯍꯣꯏ ꯃꯤ ꯑꯃꯅꯤꯒ ꯃꯈꯤꯇꯪꯗꯗꯤ ꯑꯁ ꯑꯩ ꯆꯣꯞꯄ ꯅꯪꯒꯅꯤꯍꯦ
ꯑ
ꯄꯩꯁꯥꯁꯨ ꯌꯥꯝ ꯇꯥꯔꯣꯏ ꯃꯤ ꯑꯃꯅꯤ ꯈꯛꯇꯪꯗꯗꯤ ꯃꯤ ꯑꯃꯅꯤ ꯈꯛꯇ ꯈꯤꯇꯪꯅꯤꯗꯤ ꯄꯩꯁꯥ ꯌꯥꯝꯁꯨ ꯇꯥꯔꯣꯏꯕꯀꯣ
ꯎꯝ
ꯑꯗꯨꯒ ꯃꯤ ꯃꯤ ꯌꯥꯝꯕ ꯀꯥꯟꯗꯗꯤ ꯍꯣꯏ ꯃꯤ ꯃꯔꯤ ꯃꯉꯥ ꯁꯨꯔꯀꯥꯟꯗꯗꯤ ꯄꯩꯁꯥꯁꯦ ꯈꯔ ꯈꯔ ꯌꯥꯝ ꯇꯥꯏ ꯆꯥꯝꯃꯒꯤ ꯃꯊꯛ ꯑꯣꯏꯈ꯭ꯔꯗꯤ ꯄꯥꯛꯅꯦꯊꯤ ꯌꯥꯒꯟꯗꯕꯅꯦ ꯑꯩꯗꯤ ꯆꯥꯃ ꯃꯈꯥꯒꯨꯝꯕꯗꯤ ꯆꯥꯝꯃꯔꯤ ꯃꯈꯥꯗꯤ ꯅꯦꯠꯇꯦ ꯌꯥꯝ ꯊꯨ ꯊꯨꯅꯤ ꯌꯥꯏ
ꯑ ꯌꯥꯏꯅꯤ ꯅꯪ ꯅꯍꯥꯟꯈꯩꯩꯅ ꯍꯥꯏꯔꯛꯏ ꯌꯥꯗ꯭ꯔꯣ ꯅꯪꯅꯉꯥꯏ ꯍꯥꯏꯔꯛꯑ ꯌꯥꯗꯣ ꯑꯩꯗꯤ ꯑꯩꯗꯤ ꯑꯩꯈꯣꯏ ꯃꯤ ꯃꯌꯥꯝ ꯆꯥꯕꯅ ꯑꯏꯗꯤ ꯀꯔꯣꯅꯤ ꯇꯧ ꯁꯦ ꯐꯥꯏꯁ ꯇꯧꯕꯒꯤ ꯋꯥꯈꯜꯂꯣꯟꯁꯦ ꯑꯗꯨꯝ ꯂꯩꯌꯦꯕꯀꯣ ꯎꯝ
ꯁꯤꯒꯤ ꯄꯣꯠꯁꯦ ꯁꯤꯒꯤ ꯏꯁꯇꯦꯝꯁꯦ ꯑꯩꯒ ꯆꯠꯃꯤꯟꯅꯕ ꯀꯥꯟꯗꯗꯤ ꯅꯪꯅ ꯇꯧꯕꯗꯤ ꯌꯥꯔꯣꯏꯀꯣ ꯁꯤꯒꯤ ꯄꯣꯠꯁꯦ ꯑꯩꯅ ꯑꯗꯨꯝ ꯍꯥꯟꯅ ꯂꯥꯏꯅ ꯈꯪꯕꯅꯦꯕ
ꯎꯝ ꯎꯝ
ꯑꯩꯅ ꯍꯥꯏꯗꯣꯛꯈ꯭ꯔꯕꯅꯤ ꯅꯪꯁꯦ ꯍꯥꯟꯅ ꯀꯩꯅꯣ ꯇꯧꯈ꯭ꯔꯕꯅꯤꯅ ꯑ ꯑꯩꯅ ꯍꯥꯏꯗꯣꯛꯄꯗꯤ ꯅꯪ ꯈꯪꯍꯧꯔꯕꯅꯤꯅ ꯑꯗꯨꯒꯤ ꯄꯣꯠꯇꯣ ꯑꯩꯉꯣꯟꯗꯗꯤ ꯇꯧꯕ ꯌꯥꯔꯣꯏꯕ ꯑꯩꯒ ꯄꯨꯜꯂ ꯀꯥꯟꯗꯗꯤ
ꯂꯄꯥꯅꯤ ꯈꯤꯇꯪꯅꯤꯗꯤ ꯇꯧꯔꯣꯏꯗ ꯀꯩ ꯀꯥꯏꯁꯨ ꯇꯧꯔꯣꯏꯗ ꯑꯩꯁꯨ ꯑꯩꯁꯨ ꯅꯪ ꯑꯩ ꯅꯪꯅ ꯑꯗꯨꯃꯥꯏꯅ ꯇꯧ ꯇꯧꯔꯦ ꯍꯥꯏꯕ ꯈꯪꯉꯕꯅꯤꯅꯀꯣ ꯃꯊ ꯅꯪ ꯆꯠꯃꯤꯟꯅꯔꯒ ꯑꯩꯁꯨ ꯈꯪꯒꯅꯤꯗ ꯑꯣ
ꯑꯗꯨꯒꯨꯝꯕ ꯃꯇꯝꯗꯗꯤ ꯏꯪꯒꯤꯠꯇ ꯈꯪꯅꯁꯦ
ꯍꯣꯏ ꯏꯪꯒꯤꯇ ꯏꯪꯒꯤꯗ ꯇꯧꯔꯒꯣꯏꯀꯣ
ꯑ ꯏꯉꯦꯇ ꯈꯪꯅꯒꯗꯕꯅꯦ
ꯇꯥꯞꯁꯦ ꯑꯁꯥ ꯀꯩꯅꯣꯅꯦ
ꯇꯣꯂꯣꯞ ꯆꯥꯕ ꯈꯣꯏꯒ ꯄꯨꯟꯒ꯭ꯔꯗꯤ ꯑꯁ ꯐꯖꯅ ꯀꯩꯅꯣ ꯇꯧꯒꯗꯕꯅꯤ ꯑꯗꯨꯒꯨꯝꯕꯗꯣ ꯑꯩꯗꯤ ꯀꯦꯁꯇ ꯀꯌꯥ ꯄꯥꯏꯗꯦꯕꯀꯣ
ꯎꯝ ꯑꯁ ꯑꯩꯈꯣꯏꯁꯨ ꯀꯦꯁ ꯄꯥꯏꯗꯗ
ꯀꯦꯁ ꯄꯥꯏꯕ ꯍꯥꯏꯁꯦ ꯄꯥꯏꯗꯤ ꯄꯥꯏꯌꯦ ꯑꯩꯅ ꯄꯥꯏꯗꯕ ꯅꯠꯇꯦꯗ ꯄꯥꯏꯌꯦꯕ ꯄꯥꯏꯕꯗꯤ ꯌꯥꯡꯈꯩ ꯆꯠꯄꯤꯒꯨꯝꯕ ꯀꯨꯟ ꯆꯠꯄꯤꯒꯨꯝꯕꯗꯤ ꯑꯗꯨꯝ ꯄꯥꯏꯑꯕ
ꯅ ꯅꯪ ꯅꯪꯒꯤꯗꯨꯣ ꯑꯩ ꯈꯪꯉꯦꯕ ꯑꯩ ꯈꯪꯉꯦꯕ ꯀꯦꯁꯇ ꯄꯥꯏꯖꯔꯒꯁꯨ ꯅꯪꯒꯤ ꯄꯥꯔꯁꯇ ꯍꯥꯞꯇꯕ
ꯄꯥꯔꯁꯇꯗꯤ ꯍꯥꯞꯄꯦꯍꯦ ꯄꯥꯔꯁꯇ ꯍꯥꯞꯄꯒꯁꯨꯀꯣ ꯈ꯭ꯍꯥꯞꯁꯦ ꯇꯣꯉꯥꯟꯜꯂ ꯑꯩꯒꯤꯗꯤ
ꯏ ꯈꯥ ꯏꯟ ꯈꯥꯏꯒ
ꯄꯗ ꯎꯔꯣꯏꯗꯕ ꯃꯐꯝꯗꯣ ꯍꯣꯏꯅꯦ ꯍꯦꯛ ꯍꯦꯛ ꯄꯥꯁꯄꯣꯠ ꯍ ꯄꯥꯁꯄꯣꯠ ꯀꯨꯝꯅ ꯍꯥ ꯍꯥꯄꯝꯗꯣ
ꯑꯗꯨꯒꯨꯝꯕꯗꯣ ꯍꯥꯞꯀꯗꯧꯕ
ꯏꯁ ꯅꯪ ꯅꯪꯒꯤ ꯏꯁꯀꯣꯛꯁꯦ ꯌꯥꯝ ꯊꯦꯡꯉꯏꯗ ꯅꯪꯒꯤ ꯀꯣꯛꯁꯦ ꯅꯍꯥꯟ ꯑꯩꯅ ꯑꯦꯄ꯭ꯂꯥꯏ ꯎꯝ
ꯃꯤꯅ ꯎꯒꯗꯧꯕ ꯃꯐꯝꯗ ꯍꯥꯞꯀꯗꯧꯕꯁꯤꯅ ꯌꯥꯡꯈꯩ ꯆꯞꯄꯤ ꯀꯨꯟ ꯆꯞꯄꯤꯗꯣ ꯈꯔ ꯌꯥꯝ ꯍꯥꯞꯆꯜꯂꫭ
ꯎꯝ ꯅꯪꯒꯤꯀꯣꯛꯁꯦ ꯅꯥꯈꯟꯒꯩꯅ ꯁꯤ ꯁꯤꯖꯤꯟꯅꯔꯗꯤ ꯑꯩ ꯀꯩꯅꯣ ꯇꯧꯅꯤ ꯑꯁ
ꯑꯩꯗꯤ ꯁꯤ ꯀꯣꯛꯁꯦ ꯁꯤꯒꯤꯖꯦ ꯐꯣꯝꯃꯨꯂꯥ ꯁꯦ ꯁꯤꯖꯤꯟꯅꯗꯤ ꯁꯤꯖꯤꯟꯅꯩ ꯑꯗꯨ ꯑꯣꯏꯁꯨ ꯍꯧꯖꯤꯛ ꯀꯥꯟꯖꯦ ꯄꯩꯁꯥ ꯊꯣꯛꯇꯕꯩꯔ ꯈꯪꯗꯦ ꯏꯆꯠ ꯆꯠꯇꯦꯅꯦ ꯁꯤꯒꯤꯖꯦ
ꯑꯩꯁꯦ ꯁꯤꯒꯨꯝꯕ ꯐꫭꯝꯃꯨꯂ ꯁꯤꯖꯤꯟꯅ꯭ꯔꯗꯤ ꯅꯍꯥꯟ ꯏ ꯏ ꯏꯅꯥꯛ ꯈꯨꯨꯟꯗꯧ ꯃꯥꯜꯂꯤꯅꯦ
ꯍꯦ ꯍꯦ ꯍꯦ ꯅꯍꯥꯟꯅ ꯅꯪꯗꯤ ꯕꯤꯜꯗꯤꯡ ꯁꯥꯒꯦ ꯍꯥꯏꯔꯛꯑꯅꯤ ꯁꯤꯒꯤ ꯐꯣꯝꯃꯨꯂꯥ ꯁꯤꯖꯤꯟꯅꯔꯗꯤ
ꯑꯁ ꯌꯦꯡꯉꯦ ꯍꯌꯦꯡꯉꯩꯗꯤ ꯅꯪꯒꯤ ꯇ꯭ꯔꯤꯛꯁꯦ ꯇꯧꯔꯒꯦꯗ ꯑꯥꯏ ꯑꯦ
ꯇꯧꯒꯗꯕꯅꯦ ꯇꯧꯒꯗꯕꯅꯦ ꯑꯩꯈꯣꯏꯗꯤ ꯑꯗꯨꯝ ꯈꯔꯈꯠ ꯇꯧꯈꯔꯛꯄꯅꯤꯅ ꯍꯟꯗꯛꯇꯤ ꯏꯟꯁꯥꯡꯒ ꯍꯥꯎꯕꯒꯗꯤ ꯆꯥꯕꯗꯤ ꯐꯪꯉꯤꯗ ꯍꯥꯏꯗꯤ ꯑꯁꯤꯒꯨꯝꯕ ꯃꯤ ꯃꯉꯥ ꯇꯔꯨꯛ ꯄꯨꯟꯕꯁꯦ ꯍꯞꯇꯥ ꯑꯃꯗ ꯑꯅꯤꯔꯛꯀꯨꯝꯕ ꯆꯠꯃꯤꯟꯅꯔ ꯄꯨꯜꯂꯒꯗꯥꯟꯗꯗꯤ ꯂꯨꯄꯥ ꯌꯥꯝꯗ꯭ꯔꯕꯗ ꯂꯨꯄꯥ ꯆꯝꯃ꯭ꯔꯤ ꯆꯧꯉꯥꯗꯤ ꯑꯗꯨꯝ ꯇꯤꯡꯗꯣꯏꯅꯦꯕ ꯆꯝꯔꯤ ꯆꯧꯉꯥꯗꯣ ꯇꯤꯡꯍꯧ ꯨꯗꯔꯦ ꯈꯜꯂꯣ ꯑꯗꯨꯏꯇꯥꯗꯤ ꯌꯦꯟ ꯀꯦꯖꯤ ꯑꯝꯇꯪ ꯑꯣꯏꯖꯨ ꯆꯥ ꯐꯪꯉꯤꯗꯅ
ꯁꯤ ꯀꯣꯛꯁꯦ ꯌꯥꯏ ꯌꯥꯝ ꯊꯤ ꯌꯥꯏ ꯁꯤ ꯀꯣꯛꯁꯦ ꯑꯩꯅ ꯊꯤ ꯌꯥꯏ ꯍꯥꯏꯁꯤꯅꯤ
ꯑꯩꯗꯤ ꯑꯦ ꯌꯥꯝꯅꯗꯤ ꯀꯩꯅꯣ ꯌꯥꯝ ꯇꯧ ꯇꯣꯏꯅꯗꯤ ꯇꯧꯕꯗꯤ ꯌꯥꯗꯦ ꯁꯤꯒꯤ ꯄꯣꯠ ꯇꯦ ꯑꯗꯨꯕꯨ ꯃꯇꯥꯡ ꯃꯇꯝꯗ ꯁꯤꯟꯅꯕ ꯍꯥꯏꯕꯗꯨ ꯂꯩꯗꯅ
ꯎꯝ
ꯉꯁꯤꯖꯦ ꯕꯣꯜ ꯌꯦꯡꯗꯕꯒꯤꯔ ꯈꯪꯗꯦ ꯄꯨꯡꯖꯦ
ꯑꯁ ꯕꯣꯜꯖꯦ ꯄꯨꯡ ꯀꯌꯥ ꯂꯩ ꯄꯨꯡ ꯕꯔꫭ ꯃꯈꯥꯏ ꯑꯗꯥꯏ ꯅꯠꯇ꯭ꯔꯣ
ꯕꯔꫭ ꯃꯈꯥꯏ ꯅꯠꯇꯦ ꯍꯦ ꯅꯪꯗꯤ ꯕꯥꯔꫭ ꯃꯈꯥꯏꯗꯅꯦ ꯅꯦ ꯉꯥꯏꯔꯤꯔꫭ
ꯍꯣꯏ ꯍꯧꯖꯤꯛ ꯂꯩꯕ꯭ꯔꯣ
ꯂꯩꯇꯦ
ꯄꯨꯡ ꯀꯌꯥꯗꯅꯣ ꯄꯨꯡ ꯑꯃ ꯃꯈꯥꯏꯔꯣ
ꯑꯍꯨꯝ ꯃꯈꯥꯏ
ꯑꯁ ꯑꯍꯨꯝ ꯃꯈꯥꯏꯗ꯭ꯔꯣ ꯑꯗ ꯁꯨꯝ ꯁꯨꯝ ꯍꯪꯕꯅꯤꯗ ꯑꯩ ꯑꯈꯣꯏꯗꯤ ꯀꯩꯅꯣ ꯇꯧꯗꯤꯗ ꯌꯦꯡꯕꯒ ꯁꯪꯗꯦꯗ
ꯀꯩꯅꯣ ꯉꯁꯤ ꯕꯥꯔꯣ ꯃꯈꯥꯏꯗ ꯂꯩꯅꯦ
ꯕꯔꯣ ꯃꯈꯥꯏ ꯑꯣꯏꯔꯝꯒꯅꯦꯕ ꯕ ꯕꯔꯣ ꯃꯈꯥꯏꯗ ꯑꯣꯁ ꯑꫭꯁꯇ꯭ꯔꯤꯌꯒ ꯀꯩꯅꯣ ꯂꯩꯔꯝ ꯏꯁꯄꯦꯟꯒ ꯂꯩꯔ ꯇꯧꯕꯅꯤꯅꯦ
ꯑꯩ ꯏꯁ꯭ꯄꯦꯟꯒ ꯑꯁꯇ꯭ꯔꯤꯌꯥꯒ ꯂꯩꯅꯦ ꯑꯩꯗꯤ ꯄꯨꯡ ꯃꯔꯤ ꯃꯥ ꯍꯥꯏꯗꯨꯅ ꯌꯦꯡꯅꯤꯡꯉꯤꯅꯦ ꯄꯨꯡ ꯃꯔꯤ ꯃꯔꯤ ꯃꯈꯥꯏꯒꯤꯗꫭ ꯄꯔꫭꯇꯨꯒꯜꯒ ꯀꯣꯁꯇꯤꯌꯥꯒꯤꯗꫭ
ꯍꯣꯏꯅꯦ ꯄꯨꯡ ꯃ ꯃꯔꯤ ꯃꯈꯥꯏ ꯑꫭꯏꯔꯗꯤ ꯀꫭꯟꯅꯤ ꯌꯦꯡꯌꯥ ꯄꯨꯡ ꯃꯉꯥꯗꯩꯗ ꯍꯧꯒꯠꯂꯁꯨꯀꯣ ꯑꯗꯨꯝ ꯌꯦꯡꯕ ꯐꯪꯅꯤꯗ ꯃꯔꯤ ꯃꯈꯥꯏꯗ ꯍꯧꯔꯅꯤ ꯑꯗꯩ ꯗꯤ ꯃꯉꯥꯒ ꯃꯤꯅꯤꯠ ꯇꯔꯥ ꯃꯪꯉꯥ ꯗ ꯃ ꯃꯪꯉꯥ ꯃꯈꯥꯏꯗꯩ ꯑꯃꯨꯛ ꯐꯥꯁ ꯍꯥꯞ ꯊꯥꯗꯣꯏꯕ ꯅꯠꯇ꯭ꯔꯣ ꯍꯦ ꯃꯔꯤ ꯃꯈꯥꯏ ꯃꯥꯅꯦ ꯑ ꯑꯦ ꯑꯩꯗꯤ ꯄꯨꯡ ꯃꯪ